ꯑꯣ ꯍꯜꯂꯣ ꯑꯣ ꯗꯨꯝꯂꯜ
ꯍꯥꯥ
ꯆꯂ
ꯅꯪꯒꯤ ꯒꯥꯔꯤꯁꯦ ꯆꯠꯄ ꯅꯨꯡꯉꯥꯏꯇꯕ ꯃꯥꯜꯂꯦ
ꯑꯣ ꯅꯋꯥꯥꯛ ꯅꯨꯡꯉꯥꯏꯇꯕ꯭ꯔꯥ ꯑꯩꯒꯤ
ꯎꯝ ꯎ ꯀꯩꯗꯧꯔꯤꯅꯣ
ꯑꯥ ꯁꯨꯝ ꯂꯩꯗ ꯉꯁꯤ ꯅꯣꯡꯣꯡ ꯆꯨꯕꯅꯤꯅ ꯃꯄꯥꯟ ꯊꯣꯛꯄꯁꯨ ꯌꯥꯗ꯭ꯔꯦ ꯊꯕꯛ ꯆꯠꯄꯁꯨ ꯌꯥꯗ꯭ꯔꯦ
ꯑꯣ ꯑꯩꯀꯤ ꯆꯥꯛꯇꯤ ꯆꯥꯔꯕꯣ
ꯍꯣꯏ ꯍꯧꯖꯤꯛ ꯑꯃꯨ ꯆꯔꯦ
ꯀꯩ ꯃꯊ
ꯑ ꯑꯣ ꯍꯋꯥꯏ ꯊꯣꯡꯕꯖꯥꯏ ꯅꯪꯗꯤ
ꯑꯩꯅ ꯃꯥꯏꯔꯦꯟꯒꯤ ꯃꯇꯣꯟꯗ
ꯑꯣ
ꯑꯗꯨ ꯆꯥꯏꯌꯦ
ꯊꯕꯛ ꯆꯂꯣꯏꯗ꯭ꯔꯣ ꯉꯁꯤ ꯍꯣꯏ ꯣꯏ
ꯅꯣꯡ ꯅꯣꯡ ꯀꯩꯀꯥ ꯆꯨꯔꯗꯤ ꯌꯨꯝ ꯌꯥꯝ ꯅꯤꯡꯁꯤꯡ ꯃ
ꯍꯣꯏ ꯌꯥꯝ ꯆꯨꯝꯃ
ꯑꯗꯨꯅꯦ
ꯃꯩꯗꯨꯁꯨ ꯆꯨꯕ꯭ꯔꯥ
ꯍꯧꯖꯤꯛꯄꯨꯗꯤ ꯆꯨꯗꯤꯗ ꯑꯗꯨꯝ ꯃꯪꯉ ꯂꯩ ꯈꯔ ꯂꯩꯔꯗꯤ ꯆꯨꯗꯧ ꯃꯥꯜꯂꯦ
ꯑꯣ ꯎꯝ
ꯀꯅꯥ ꯀꯅꯥꯒ ꯂꯩꯔꯤꯅꯣ ꯅꯪꯗꯤ
ꯍꯣꯏ ꯃꯤ ꯌꯥꯃꯦꯕꯣ ꯀꯨꯟꯃꯨꯛ ꯂꯩꯌꯦ
ꯑꯁ ꯌꯥꯝꯍꯦ
ꯍꯣꯏ ꯎꯗꯤ ꯈꯔ ꯌꯥꯔꯦ ꯑꯣ ꯑꯩꯈꯣꯏ ꯂꯩꯕ ꯍꯣꯏꯅꯀꯣ ꯇꯥꯔꯟ ꯕꯥꯏ ꯇꯔꯟ ꯊ ꯊꯪ
ꯎꯝ
ꯎꯝ
ꯀꯩꯅꯦ ꯀꯩꯅꯦ
ꯎ
ꯅꯪꯅ ꯊꯣꯡꯕ ꯅꯨꯃꯤꯠꯁꯨ ꯂꯩꯔꯝꯅꯤꯅꯦ
ꯍꯣꯏ ꯑꯩꯅ ꯊꯣꯡꯉꯗꯤ ꯑꯩꯅ ꯊꯣꯡꯕꯗꯤ ꯌꯥꯝ ꯍꯥꯎꯕꯅꯤ
ꯏꯁ ꯍꯔꯝꯗꯧ ꯃꯥꯗꯤꯗ ꯈꯨꯟꯖꯦꯜ ꯁꯤꯒ
ꯑꯦꯁ ꯈꯟꯖꯦꯜꯗꯒꯤ ꯃꯍꯥꯎ ꯆꯠꯕ꯭ꯔꯅꯦ
ꯆꯠꯄ ꯃꯥꯅꯕꯖꯨꯒꯤꯅꯤꯗ
ꯅꯪꯗꯦ ꯍꯥꯎꯗꯦꯔꯥ
ꯑꯩꯒꯤꯗꯤ ꯑꯗꯨꯝ ꯍꯥꯎꯕꯅꯦ ꯑꯗꯨꯒꯤ ꯑꯩꯗꯤ ꯑꯩ ꯅꯨꯡꯇꯤꯒꯤ ꯑꯩꯅ ꯊꯣꯡꯉꯦ ꯑꯩꯈꯣꯏꯗꯗꯤ
ꯑꯠꯆꯥ ꯑꯗꯨꯗꯤ ꯉꯁꯤꯃꯛ ꯂꯥꯛꯀꯦ ꯌꯥꯕ꯭ꯔꯥ
ꯌꯥꯏꯌꯦ ꯂꯥꯛꯑꯣ ꯀꯣꯏꯔꯛꯑꯣ ꯄꯤꯖꯒꯦ ꯊꯣꯡꯉꯒ
ꯑꯁꯦꯡꯕ ꯐꯥꯒꯤꯗꯤ ꯌꯥ ꯐꯥꯒꯤꯗꯤ ꯌꯥꯗꯦꯀꯣ ꯖꯣꯛ
ꯐꯒꯤ ꯐꯒꯤ ꯅꯠ ꯀꯤ ꯑꯁꯦꯡꯕꯅꯦ ꯑꯩꯈꯣꯏꯗ ꯂꯥꯛꯑꯣ ꯄꯤꯖꯒꯦ ꯑꯍꯥꯎ ꯑꯍꯥꯎꯕ
ꯑꯩ ꯌꯥꯝ ꯅꯣꯛꯅꯤꯡꯗꯦ ꯑꯩꯀꯣ
ꯌꯥꯝ ꯅꯣꯛꯀꯅꯨ ꯌꯥꯝ ꯅꯣꯛꯑꯁꯨ ꯍꯛꯆꯥꯡ ꯁꯣꯛꯑꯦ ꯍꯥꯏꯕꯅꯤ
ꯍꯣꯏ ꯅꯪ ꯉꯁꯤ ꯏꯟꯁꯥꯡ ꯍꯥꯎꯕ ꯃꯥꯜꯂꯦ ꯅꯪꯒꯤ ꯀꯣꯟꯖꯦꯜꯁꯦ
ꯍꯥꯎꯗꯦꯗ ꯀꯗꯥꯥꯏꯗꯒꯤ ꯃꯦꯔꯦꯟ ꯃꯇꯣꯟ ꯆꯥꯏ ꯍꯥꯏꯔꯒ ꯏꯟꯁꯥꯡ ꯍꯥꯎꯕ ꯃꯥꯜꯂꯤꯌꯦ
ꯑꯗꯨ ꯍꯥꯎꯔꯝꯒꯅꯤ
ꯍꯣꯏ ꯑꯩꯅ ꯊꯣꯡꯕꯅꯤꯅ ꯑꯗꯨꯝ ꯍꯥꯎꯋꯤꯗ
ꯑꯣ ꯅꯪꯅ ꯊꯕ ꯄꯥꯎ ꯅꯪꯅ ꯍꯥꯎꯋ ꯍꯥꯎꯋ ꯍꯥꯎꯇꯦ ꯍꯥꯏꯔꯗꯤ ꯌꯥꯔꯔꯣꯏꯅꯤ
ꯌꯥꯔꯔꯣꯏ ꯑꯩꯁꯦ ꯌꯥꯗ꯭ꯔꯦ ꯑꯉꯥꯎꯕꯤ ꯑꯣꯏꯔꯦ ꯅꯠꯇ꯭ꯔꯣ
ꯁꯤꯁꯤ ꯑꯦ ꯀꯩ ꯊꯕꯛ ꯇꯧꯔꯤꯅꯣ ꯅꯪꯗꯤ ꯍꯥꯏꯗꯤ ꯁꯨꯝ
ꯑꯩ ꯂꯦꯡꯒ꯭ꯁꯇꯤꯛꯀꯤ ꯀꯣꯆꯤꯡ ꯆꯠꯊꯔꯤ
ꯑꯣ ꯌꯥꯝ ꯐꯩꯅꯦ ꯃꯤꯗꯤ ꯀꯨꯏꯗꯕꯤꯗ ꯇꯣꯂꯣꯞ ꯆꯥꯗꯧꯔꯤꯦꯀꯣ
ꯁꯨꯃꯥꯏꯅ ꯈꯟꯕ꯭ꯔꯥ
ꯈꯜꯂꯦ ꯀꯟꯅ ꯍꯠꯅꯧ
ꯍꯣꯏ ꯀꯟꯅ ꯍꯣꯠꯅꯒꯗꯕꯅꯤ ꯅꯪꯁꯨ ꯀꯟꯅ ꯍꯣꯠꯅꯧ
ꯑꯁ ꯑꯩꯗꯤ ꯌꯥꯝ ꯋꯥꯠꯂꯤꯗ
ꯑꯗꯣ ꯅꯪ ꯍꯧꯖꯤꯛ ꯂꯩꯕꯗꯣ ꯀꯅꯥ ꯀꯅꯥ ꯂꯩꯕꯅꯣ
ꯑꯩ ꯑꯩꯈꯣꯏ ꯆꯦꯒ ꯂꯩꯌꯦ
ꯎꯝ
ꯏꯆꯦ ꯒ ꯂꯩꯌꯦ
ꯅꯪꯗꯤ ꯕꯣꯜ ꯀꯅꯥꯕꯨ ꯁꯞꯄꯣꯔꯠ ꯇꯧꯕ꯭ꯔꯣ
ꯑꯁ ꯑꯩꯅ ꯇꯧꯕꯗꯤ ꯂꯩꯍꯧꯈ꯭ꯔꯦꯗ
ꯑꯣꯑꯣ
ꯅꯍꯥꯟꯗꯒꯤ ꯂꯩꯍꯧꯈ꯭ꯔꯦ ꯑꯩꯅ ꯇꯧꯕꯗꯤ
ꯑꯁꯥ ꯑꯩꯗꯤ
ꯑꯣ ꯑꯗꯨꯁꯨꯅꯦ ꯑꯗꯣ ꯑꯃ ꯑꯩꯅ ꯈ꯭ꯋꯥꯏꯗꯒꯤ ꯑꯄꯥꯝꯕꯗꯤ ꯂꯩꯍꯧꯗꯈ꯭ꯔꯦ
ꯖꯄꯥꯟ ꯑꯣꯔ ꯕ꯭ꯔꯥꯖꯤꯜ
ꯀꯞꯄꯗꯣ
ꯕ꯭ꯔꯥꯖꯤꯜꯔ
ꯎꯝ
ꯑꯣ
ꯂꯩꯍꯧꯈ꯭ꯔꯦ ꯑꯩꯒꯤ ꯅꯨꯄꯥꯅꯦ ꯑꯗꯣ ꯃꯈꯣꯡ ꯁꯣꯛꯄꯗꯨ
ꯀꯥꯏꯕ ꯋꯥ ꯉꯥꯛꯇ ꯉꯥꯡꯒꯅꯨ ꯅꯪꯖꯨ
ꯑꯁ ꯑꯩꯗꯤ ꯃꯉꯣꯟꯗ ꯌꯥꯝ ꯄꯥꯝꯃꯦ
ꯑꯣ ꯑꯗꯣ ꯑꯩ ꯅꯍꯥꯟ ꯎꯅꯌꯦꯕꯀꯣ ꯃꯆꯥ ꯑꯅꯤ ꯑꯍꯨꯝꯗꯤ ꯂꯩꯔꯒ
ꯏꯁ ꯃꯆꯥ ꯑꯅꯤ ꯑꯍꯨꯝ ꯂꯩꯔꯁꯨ ꯑꯩꯗꯤ ꯇꯣꯝꯕꯤ ꯑꯣꯏꯔꯁꯨ ꯑꯗꯨꯝ ꯂꯥꯛꯀꯦꯅ ꯃꯉꯣꯟꯗ ꯃꯥꯅ ꯅꯨꯡꯁꯤ__ ꯇꯤꯟꯅꯔꯁꯦ ꯍꯥꯏꯔꯁꯨ ꯑꯩꯗꯤ ꯑꯗꯨꯝ ꯌꯥꯅꯤ
ꯑꯌꯥ
ꯃꯉꯣꯟꯗ ꯄꯥꯝꯕ ꯆꯥꯡꯁꯤꯗꯤ ꯍꯥꯏꯔꯅꯨ
ꯍꯥꯗ
ꯉꯥꯛꯀꯅꯨꯍꯦ ꯅꯪꯁꯨ ꯀꯔꯤꯅꯣ ꯈꯪꯗꯦ
ꯄ꯭ꯔꯤꯊꯤꯕꯤꯗ ꯍꯧꯖꯤꯛ ꯅꯪꯒꯤ ꯑꯄꯥꯝ ꯄꯥꯝꯕ ꯅꯪ ꯇꯧꯅꯤꯡ ꯇꯧꯅꯤꯡꯕ ꯇꯧꯋꯣ ꯑꯗꯨꯒ ꯑꯣ ꯀꯩ ꯍꯥꯏꯁꯤꯔꯥ ꯅꯪꯒꯤ ꯄꯩꯁꯥꯁꯨ ꯄꯤꯒꯅꯤ ꯅꯪ ꯇꯧꯅꯤꯡ ꯇꯧꯅꯤꯡꯕ ꯇꯧꯋꯣ ꯑꯗꯨꯒ ꯅꯥꯏꯃꯥꯔ ꯑꯗꯨꯒ ꯁꯤ ꯑꯅꯤꯗ ꯆꯨꯁ ꯇꯧ ꯍꯥꯏꯔꯗꯤ
ꯑꯩꯗꯤ ꯑꯗꯨꯗ ꯑꯩꯅ ꯍꯧꯖꯤꯛ ꯍꯥꯏꯕꯗꯣ ꯑꯗꯨꯝ ꯇꯧꯒꯅꯤ ꯑꯩꯗꯤ ꯄꯩꯁꯥ ꯀꯩꯀꯥ ꯄꯥꯜꯂꯤ ꯃꯉꯣꯟꯗ ꯈꯛꯅꯦ ꯄꯥꯝꯃꯤꯁꯦ
ꯑꯠꯁ
ꯎꯝ ꯑꯩꯗꯤ ꯌꯥꯝ ꯄꯥꯝꯃꯦ ꯑꯗꯨꯕꯨ ꯅꯪꯅ ꯍꯧꯖꯤꯛ ꯗꯤ ꯅꯪꯅ ꯇꯧꯋꯦ ꯍꯥꯏꯕꯗꯣ ꯑꯗꯨꯁꯨ ꯄꯥꯝꯃꯦ ꯑꯗꯨ ꯑꯣꯏꯔꯁꯨ ꯑꯩꯅ ꯍꯧꯖꯤꯛ ꯍꯥꯏꯕꯗꯣ ꯑꯗꯨꯅ ꯍꯦꯜꯂꯦ
ꯑꯗꯨꯅ ꯍꯦꯜꯂꯦ
ꯑꯗꯨꯗꯤ ꯅꯣꯡꯃ ꯄꯨꯕꯤꯗ꯭ꯔꯗꯤ ꯌꯥꯗ꯭ꯔꯦ
ꯁꯦꯡꯕ ꯄꯨꯕꯤ ꯌꯣ ꯐ꯭ꯂꯥꯏꯇ ꯐ꯭ꯂꯥꯏꯇ ꯆꯠꯇ꯭ꯔꯗꯤ ꯌꯥꯗꯦ ꯍꯥꯏꯌꯦ ꯃꯁꯛ ꯎꯠꯍꯧꯗ꯭ꯔꯗꯤ ꯂꯩꯕ ꯌꯥꯗꯦꯅꯦ
ꯑꯗꯣ ꯅꯦꯌꯃꯥꯔꯅ ꯐꯖꯕ꯭ꯔꯥ ꯑꯩꯅ ꯐꯖꯕ꯭ꯔꯥ ꯑꯗꯨꯗꯤ
ꯑꯩꯒꯤꯅ ꯐꯖꯔꯝꯒꯅꯤꯗ ꯅꯪꯗꯤ ꯅꯪꯗꯤ ꯊꯤꯗꯧ ꯃꯥꯜꯂꯦ ꯌꯥꯔꯦꯕ ꯅꯪꯒꯤꯁꯦ ꯐꯥꯒꯤ ꯇꯧꯕ ꯅꯦꯍꯦ ꯅꯣꯛꯁꯦ ꯇꯧꯕꯅꯦ
ꯑꯣ
ꯉꯁꯤꯗꯤ ꯅꯨꯃꯤꯠ ꯆꯨꯞꯄ ꯌꯨꯝꯅ ꯂꯩꯗꯣꯏꯔꯣ
ꯍꯣꯏ ꯋꯦꯗꯔꯁꯦ ꯅꯨꯡꯗꯤ ꯅꯨꯡꯉꯥꯏꯇꯦ ꯃꯄꯥꯟ ꯊꯣꯛꯄꯕꯨ ꯃꯄꯥꯟ ꯍꯦꯛ ꯊꯣꯛꯄꯗ ꯅꯣꯡ ꯇꯥꯅꯤꯡꯉꯥꯏ ꯃꯥꯜꯂꯦꯕ
ꯎꯝ ꯅꯣꯡ ꯇꯥꯕꯗꯤ ꯅꯨꯡꯗꯤ ꯅꯨꯡꯉꯥꯏꯇꯕꯅꯤ ꯂꯝꯕꯤ ꯀꯩꯀꯥ ꯆꯠꯄ
ꯎꯝ ꯑꯗꯨꯏ ꯁꯔꯨꯛꯇꯤ ꯌꯨꯝꯗ ꯂꯩꯕꯅ ꯐꯩꯗ
ꯑꯗꯨꯅꯦ
ꯅꯪꯁꯨ ꯇꯨꯃꯤꯟꯅ ꯂꯩꯌꯨꯅ ꯌꯨꯝꯗ
ꯊꯕꯛ ꯂꯩꯗꯕꯅꯤꯅ ꯌꯨꯝꯗ ꯑꯗꯨꯝ ꯂꯩꯌꯦ ꯑꯩꯗꯤ
ꯑꯗꯨꯅ ꯐꯔꯦꯗ
ꯏꯁ ꯀꯗꯥꯏꯗꯒꯤ
ꯑꯗꯣ ꯍꯟꯗꯛꯇꯤ
ꯑꯩꯔꯣ ꯑꯩꯗꯤ ꯀꯩꯁꯨ ꯍꯣꯠꯅꯗꯦꯗ ꯑꯗꯨꯝ ꯀꯣꯂꯦꯖ ꯆꯠꯂꯦ ꯍꯟꯗꯛ ꯁꯨꯇꯤ ꯂꯩꯕꯒꯤ ꯑꯗꯨꯝ ꯌꯨꯝꯗ ꯂꯩꯔꯦ
ꯀꯣꯂꯦꯖ ꯆꯠꯄ ꯅꯨꯡꯉꯥꯏꯕ꯭ꯔꯣ
ꯅꯨꯡꯉꯥꯏꯗ ꯅꯨꯄꯥ ꯐꯖ ꯐꯖꯕꯁꯨ ꯎꯔꯦ
ꯑꯗꯨ ꯐꯥꯔꯁ ꯄ꯭ꯔꯥꯏꯌꯣꯔꯤꯇꯤꯔꯅꯦ ꯀꯣꯂꯦꯖ ꯀꯥꯕꯒꯤ
ꯅꯪꯁꯨ ꯎꯔꯝꯒꯅꯤ ꯏꯕꯥꯅꯤ ꯁꯛ ꯈꯪꯅꯗꯕꯒꯤ ꯑꯣꯏꯔꯝꯅꯤ
ꯑꯣ ꯐꯖꯕ ꯐꯖꯕ ꯐꯖꯕ ꯃꯔꯛꯇ ꯅꯠꯇ꯭ꯔꯒ ꯊꯤꯕ ꯃꯔꯛꯇꯔꯥ ꯑꯩ ꯎꯕꯁꯦ
ꯑꯗꯨꯕꯨꯗꯤ ꯑꯩ ꯍꯥꯏꯕ ꯉꯝꯗꯦꯕꯣ
ꯍꯣꯏ
ꯑꯗꯨꯕꯨꯗꯤ ꯑꯩ ꯍꯥꯏꯕ ꯉꯝꯗꯦ ꯐꯖꯔꯝꯅꯤꯗ ꯅꯪꯁꯨ
ꯍꯥꯥ
ꯐꯖꯔꯝꯒꯅꯤꯕ
ꯊꯤꯕꯅꯦꯍꯦ ꯑꯩꯗꯤ
ꯊꯤꯒꯗꯕ ꯃꯥꯥꯟꯗꯦ ꯅꯪ
ꯌꯥꯗꯕꯅꯦ ꯑꯩꯈꯣꯏꯗꯤ
ꯇꯩꯀꯥꯗꯤ ꯄꯥꯗ꯭ꯔꯣ ꯅꯪ
ꯂꯥꯏꯔꯤꯛꯇꯤ ꯄꯥꯏꯌꯦꯅ
ꯑꯣ ꯏꯁ ꯂꯥꯏꯔꯤꯛ ꯄꯥꯕꯁꯨ ꯅꯨꯡꯉꯥꯏꯕꯅꯦ ꯃꯨꯟꯗꯥ ꯑꯃꯗꯀꯣ ꯏꯁꯩ ꯇꯥꯔꯒ ꯄꯥꯕꯁꯦ ꯑꯩ ꯑꯩꯗꯤ ꯌꯥꯝꯅ ꯄꯥꯝꯃꯦ
ꯑꯗꯣ ꯅꯪꯅ ꯄꯥꯝꯕ ꯅꯨꯄꯥꯁꯦ ꯀꯔꯝꯕ ꯖꯥꯠꯅꯣ ꯀꯔꯝꯕ ꯏꯁꯇꯥꯜ ꯀꯔꯝꯕ ꯃꯑꯣꯡꯗ ꯄꯥꯝꯒꯦ
ꯑꯩꯅ ꯉꯁꯥꯏ ꯍꯥꯏꯕꯗꯣ ꯗꯨꯃꯥꯏ ꯇꯧꯔꯗꯤ ꯌꯥꯔꯦ ꯃꯁꯛ ꯊꯤꯔꯥꯁꯨ ꯋꯥꯡ ꯆꯥꯎꯕ ꯀꯩꯀꯥꯗꯣ ꯑꯗꯨ ꯑꯣꯏꯔꯗꯤ ꯌꯥꯔꯦ
ꯑꯣ ꯅꯪꯗꯤ ꯋꯥꯡꯕ꯭ꯔꯥ
ꯑꯁ ꯑꯩꯁꯦ ꯃꯉꯥꯒ ꯑꯅꯤꯈꯛꯅꯤꯅꯦ
ꯑꯣ ꯌꯥꯏꯌꯦ ꯑꯗꯨꯗꯤ
ꯌꯥꯝꯅꯗꯤ ꯀꯩꯅꯣ ꯇꯧꯗꯦ ꯌꯥꯗꯤ ꯌꯥꯏꯀꯣ ꯑꯗꯨ ꯑꯗꯨ ꯑꯣꯏꯔꯁꯨ ꯈꯤꯇꯪ ꯑꯃꯨꯛꯀ ꯇꯧꯕꯗ ꯄꯥꯝꯕ ꯈꯤꯇꯪ ꯋꯥꯡꯕꯗꯣ ꯄꯥꯝꯕ
ꯑꯗꯨꯗꯤ
ꯆꯥꯛ ꯌꯥꯝ ꯆꯥꯔꯒ ꯑꯃꯨꯀꯥ ꯋꯥꯉꯥꯡꯉꯛꯀꯦ ꯍꯥꯏꯕꯁꯨ ꯂꯩꯇꯦ
ꯎꯝ ꯆꯍꯤꯕꯨ ꯅꯧꯕꯨ ꯅꯧꯔꯗꯤ ꯄꯥꯀꯅꯤ ꯀꯩꯅꯣ
ꯑꯁ ꯌꯥꯝꯅ ꯅꯧꯎꯗ꯭ꯔꯦꯗ ꯑꯅꯤꯒ ꯑꯅꯤꯅꯦ ꯑꯩꯁꯦ ꯅꯪꯗꯤ
ꯑꯗꯨ ꯑꯩꯗꯤ ꯑꯅꯤꯒ ꯃꯉꯥ
ꯑꯦ ꯑꯗꯨꯗꯤ ꯑꯩꯉꯣꯟꯗꯒꯤꯗꯤ ꯅꯪꯅ